ꯂꯥꯛꯑꫭ ꯍꯜꯂꯣ ꯇꯥꯕ꯭ꯔꯣ ꯍꯜꯂꯣ ꯇꯥꯕ꯭ꯔꯣ
ꯍꯜꯂꯣ
ꯎꯝ
ꯍꯜꯂꯣ ꯕ꯭ꯔꯣ ꯇꯥꯏꯌꯦ ꯇꯥꯏꯌꯦ
ꯏꯁ ꯀ꯭ꯌꯥꯃꯨꯛ ꯇꯥꯕ꯭ꯔꯥ ꯀ꯭ꯌꯥꯃꯨꯛ ꯇꯥꯕ꯭ꯔꯥ
ꯑꯣ ꯌꯥꯝ ꯇꯥꯏꯌꯦ ꯐꯖꯅ ꯇꯥꯔꯦ
ꯑꯁ ꯕꯣꯔꯥ ꯀ꯭ꯌꯥꯃꯨꯛ ꯇꯥꯕ꯭ꯔꯥ
ꯑꯍꯥꯥ
ꯕꯣꯔꯥ ꯀ꯭ꯌꯥꯃꯨꯛ ꯇꯥꯕ꯭ꯔꯥ ꯍꯥꯏꯕ
ꯎꯝ ꯐꯖꯅ ꯇꯥꯔꯦ ꯐꯖꯅ ꯇꯥꯔꯦ
ꯇꯥꯗꯒ ꯁꯦꯠꯅ
ꯀꯅꯣ ꯀꯔꯤ ꯀꯔꯤ ꯇꯧꯔꯤꯅꯣ
ꯀꯩꯗꯧ ꯀꯦꯑꯦ ꯑꯁ ꯂꯧ ꯃꯇꯝꯅꯤꯅ ꯂꯧ ꯎꯔꯒ ꯂꯩꯔꯥꯛꯇꯦ
ꯑꯧ ꯂꯧ ꯃꯇꯝꯅꯤꯅꯀꯣ ꯀꯩꯁꯨ ꯇꯧꯗꯦꯗ ꯁꯨꯝ ꯄꯣꯠꯊꯥꯔꯝꯕꯅꯦ ꯁꯨꯝ ꯄꯣꯠꯊꯥꯔꯝꯕꯅꯦꯕ
ꯎꯝ ꯎꯝ ꯅꯨꯡꯉꯥꯏꯔꯦꯅꯦ ꯁꯨꯝ ꯄꯣꯊꯥꯔ ꯂꯩꯕꯗꯣ
ꯆꯥꯏ ꯑꯥꯎ ꯑꯁꯨꯝ ꯄꯣꯊꯥꯕꯖꯤ ꯈꯔ ꯅꯨꯡꯉꯥꯏ
ꯅꯪꯗꯤ ꯀꯅꯥ ꯀꯅꯥ ꯂꯩꯕꯅꯣ
ꯅꯣ ꯆꯥꯛ ꯏꯁꯤꯡ ꯑꯩꯔꯣ ꯑꯩꯗꯤ ꯏꯃꯥꯅꯦ ꯏꯆꯦꯅꯦ ꯏꯌꯥꯝꯕꯅꯦ ꯇꯧꯔꯒ ꯂꯩ ꯃꯈꯣꯏ ꯑꯍꯨꯝꯒꯥ ꯂꯩ
ꯅꯣꯏ ꯅꯆꯤꯟ ꯅꯅꯥꯎ ꯑꯍꯨꯝ
ꯑꯧ ꯑꯍꯨꯝꯅꯦ
ꯑꯁ ꯑꯍꯨꯝ ꯅꯪ ꯍꯟꯗꯛ ꯃꯔꯛ ꯕꯣꯜꯒ ꯌꯦꯡꯗ꯭ꯔꯣ
ꯌꯦꯡꯉꯦ ꯌꯦꯡꯉꯦ ꯕꯣꯜ ꯌꯦꯡꯉꯦ
ꯃꯦꯁ ꯌꯦꯡꯕ꯭ꯔꯥ ꯉꯁꯤ ꯌꯨꯛꯀꯤꯗꯣ
ꯕ꯭ꯔꯣꯗꯤ ꯑꯧ ꯌꯦꯡꯉꯦ
ꯍꯨꯝ ꯌꯦꯡꯉꯒ ꯂꯩ ꯌꯦꯡꯉꯒ ꯂꯩꯌꯦ ꯍꯟꯗꯛ ꯉꯁꯤꯁꯨ ꯉꯁꯤꯁꯨ ꯌꯦꯡꯉꯦ ꯍꯥꯏꯕ
ꯑꯧ ꯌꯦꯡꯉꯦ ꯉꯁꯤꯁꯨ
ꯐꯖꯕ꯭ꯔꯥ ꯅꯪꯒꯤꯗꯣ
ꯐꯖꯩꯗ ꯑꯥ ꯐꯖꯩ ꯑ ꯕ꯭ꯔꯣꯗꯤ ꯌꯦꯡꯗ꯭ꯔꯣ ꯉꯁꯤ
ꯑꯗꯨꯝ ꯌꯦꯡꯉꯦ ꯍꯥꯏꯇꯥꯔꯦ ꯎꯝ ꯑꯩꯁꯨ ꯅꯣꯏ ꯂꯩꯀꯥꯏꯗꯣ ꯌꯨꯝꯂꯥꯛ ꯀꯌꯥꯃꯨꯛ ꯑꯣꯏꯕ꯭ꯔꯥ ꯑꯁ ꯆꯥꯛ ꯆꯥꯕ ꯀꯨꯏꯔꯦꯗ ꯅꯣꯏ ꯂꯩꯀꯥꯏꯗꯣ ꯌꯨꯝꯂꯥꯛ ꯀꯌꯥꯃꯨꯛ ꯁꯨꯕ꯭ꯔꯥ ꯍꯥꯏꯕ
ꯑꯥ ꯌꯥꯝꯃꯦ ꯑꯗꯨꯝ
ꯀꯥꯌꯥꯃꯨꯛ
ꯃꯁꯤꯡꯗꯤ ꯃꯁꯤꯡꯗꯤ ꯑꯧ ꯌꯥꯝꯃꯦ ꯃꯁꯤꯡꯗꯤ ꯊꯤ ꯊꯤꯕ ꯉꯝꯗꯦ
ꯆꯥꯎꯔꯥꯛꯅ ꯈꯛ ꯍꯥꯏꯕ ꯌꯥꯏꯅ ꯍ ꯑꯗꯨ ꯑꯣ ꯂꯤꯁꯤꯡ ꯑꯃ ꯁꯚꯦꯟ ꯍꯟꯗ꯭ꯔꯦꯠ ꯑꯗꯨꯒꯤ ꯑꯗꯨꯃꯥꯏꯅ ꯍꯥꯏꯅꯕꯗꯣ ꯂꯩꯀꯥꯏ ꯂꯩꯀꯥꯏꯗꯣ
ꯎ ꯃꯤ ꯑꯗꯨꯝ ꯀꯩꯅꯣꯁꯤ ꯁꯥꯒꯩꯁꯤ ꯅꯝ ꯁꯤ ꯑꯗꯨꯝ ꯍꯟꯗ꯭ꯔꯦꯠ ꯃꯌꯥꯗꯤ ꯂꯩꯔꯝꯒꯗꯧ ꯃꯥꯜꯂꯦ ꯂꯩꯀꯥꯏ ꯑꯃꯗ
ꯅꯣꯏ ꯏꯃꯨꯡꯗ ꯅꯪꯗꯤ ꯈ꯭ꯋꯥꯏꯗꯒꯤ ꯈꯨꯕ꯭ꯔ ꯃꯥꯏꯍꯣꯏ ꯃꯩ ꯃꯌꯥꯏꯔꯣ ꯑꯍꯥꯟꯕꯗꯣ ꯀꯃꯥꯏꯅ ꯇꯧꯕ꯭ꯔꯣ ꯅꯪꯁꯦ
ꯑ ꯂꯥꯁꯅꯦ ꯑꯇꯣꯝꯕꯅꯦ
ꯇꯣꯝꯕꯅꯤꯅ ꯇꯣꯝꯕ ꯑꯁ ꯐꯖꯅ ꯏꯩꯈꯥꯏꯔꯝꯃꯅꯤ ꯑꯗꯨꯗꯤ
ꯑꯁ ꯀꯗꯥꯗꯗꯒꯤ ꯅꯣꯗ ꯅꯩꯗꯦꯗ
ꯏꯁ ꯅꯩꯔꯝꯒꯅꯤ ꯐꯖꯅ ꯑꯁ ꯑꯁ ꯅꯣꯏꯔꯣꯝꯗ ꯅꯣꯡꯒ ꯇꯨꯔꯛꯇ꯭ꯔꯣ
ꯆꯨꯗꯦꯗ ꯅꯣꯡꯒ ꯇꯥꯔꯗꯤ ꯐꯩ ꯍꯥꯏꯔꯤꯕꯅꯤ ꯅꯣꯡ ꯇꯥꯗꯦ
ꯑꯁꯣꯝ ꯅꯣꯡ ꯐꯖꯅ ꯅꯣꯡꯁꯤ ꯁꯨꯡꯇꯥ ꯇꯥꯔꯛꯇꯦꯅꯦ ꯑꯁ ꯂꯧ ꯍꯧꯕ ꯌꯥꯗ꯭ꯔꯦꯅꯦ
ꯑꯥꯎ ꯇꯧ
ꯅꯝꯕꯅꯗꯤ ꯂꯣꯏꯁꯤꯜꯂꯛꯑꯦ ꯑꯁ ꯑꯁ ꯇꯣꯡꯕ ꯈꯔ ꯂꯥꯛꯑꯦ ꯑꯁ ꯂꯧꯁꯤ ꯎꯗꯅ ꯏꯟꯖꯥꯡ ꯅꯥꯄꯤ ꯑꯣꯏꯅ ꯊꯥꯔꯗꯤ ꯐꯔꯗꯧꯕ ꯃꯥꯜꯂꯛꯇꯧꯔꯦ ꯍꯟꯗꯛꯁꯦ
ꯎꯝ ꯕ꯭ꯔꯣꯗꯤ ꯀꯩꯅꯣ ꯆꯤꯡꯗ ꯂꯩꯔꯣ ꯇꯝꯄꯥꯛꯇꯔꯣ
ꯑꯆꯤꯡꯗꯅꯦ ꯆꯤꯡꯅ ꯍꯦꯟꯅ ꯅꯨꯡꯉꯥꯏꯗ
ꯍꯣꯏ ꯑꯁ ꯆꯤꯡ ꯅꯣꯡ ꯈꯔꯁꯣꯡ ꯍꯣꯏ ꯅꯣꯡꯁꯨ ꯅꯣꯡꯁꯨ ꯈꯔ ꯇꯥꯔꯗꯤ ꯐꯒꯗꯧꯅꯦ ꯅꯣꯡꯁꯤ ꯁꯨꯡꯇꯥꯥ ꯇꯥꯗ ꯇꯧꯋꯁꯤ ꯍꯜꯂꯣ ꯍꯜꯂꯣ ꯍꯜꯂꯣ